ꯍꯜꯂꯣ
ꯍꯜꯂꯣ
ꯀꯩꯗꯧꯔꯤꯒꯦ꯫
ꯑꯣ ꯃꯦꯁꯦꯁ ꯃꯦꯁꯦꯁ ꯊꯔꯑꯝꯕ꯫
ꯎꯝ ꯀꯃꯥꯏ ꯀꯃꯥꯏ ꯇꯧꯔꯤꯒꯦ꯫
ꯍꯥꯥ
ꯀꯃꯥꯏ ꯀꯃꯥꯏ ꯇꯧꯔꯤꯒꯦ꯫
ꯑꯗꯨꯝ ꯂꯩꯔꯤꯁꯤꯅꯤ꯫
ꯎꯝ ꯅꯪ
ꯆꯥꯛ
ꯗꯥ ꯍꯣꯏꯒꯤ ꯍꯥꯏꯔꯝꯕꯗꯣ ꯍꯥꯏꯔꯛꯑꯣꯅꯦ꯫ ꯍꯥꯏꯗꯤ ꯃꯣꯏꯒꯤ ꯆꯠꯊꯣꯛ ꯆꯠꯁꯤꯟ ꯑꯗꯒꯤ ꯀꯩꯅꯣꯒꯤ ꯍꯥꯏꯕꯗꯣ
ꯆꯠꯄꯗꯣ ꯌꯥꯝ ꯂꯥꯞꯇꯦ ꯍꯥꯏꯕ ꯅꯨꯃꯤꯠ ꯃꯥꯄꯜ ꯈꯛꯇꯒꯤ ꯂꯝꯕꯤꯅꯦ ꯍꯥꯏꯕ꯫
ꯑꯣ ꯃꯤꯅꯠ ꯃꯥꯄꯜ ꯈꯛꯀꯤ ꯂꯝꯕꯤ꯫
ꯎꯝ ꯑꯗꯣ ꯑꯩꯅ ꯈꯣꯏꯗꯥꯗ ꯍꯥꯏꯕ ꯆꯠꯊꯣꯛ ꯆꯠꯁꯤꯟ ꯇꯦꯛꯁꯤ ꯇꯦꯛꯁꯤꯗ ꯂꯨꯄꯥ ꯀꯌꯥ ꯂꯧ ꯆꯪꯒꯅꯤ ꯑꯩꯅ ꯑꯗꯣ ꯂꯨꯄꯥ
ꯂꯨꯄꯥ ꯃꯤꯅꯤꯠ ꯃꯥꯄꯜꯒꯤ ꯂꯝꯕꯤꯗꯣ ꯂꯨꯄꯥ ꯀꯩꯅꯣ ꯅꯣꯡꯃꯗ ꯅꯣꯡꯃ ꯍꯒꯠ ꯍꯟꯗꯥꯗ ꯑꯗꯨꯝ ꯂꯨꯄꯥ ꯀꯦ ꯀꯂꯣꯝ ꯆꯪꯒꯅꯤ꯫ ꯑꯗꯨꯒ ꯆꯥꯝꯃꯔꯤꯃꯨꯛ ꯆꯪꯉꯅꯤ ꯍꯥꯏꯌꯦꯕ꯫
ꯎꯝ ꯑꯗꯨ ꯃꯣꯏꯅ ꯑꯗꯨꯝ ꯄꯨꯊꯣꯛꯏꯔꯑꯕ꯫
ꯑ ꯑꯗꯨ ꯅꯍꯪꯉꯩꯗꯤ ꯃꯣꯏꯅ ꯑꯗꯨꯝ ꯄꯨꯊꯣꯛꯑꯝꯝꯕꯅꯦꯕ ꯑꯗꯣ ꯍꯧꯖꯤꯛꯇꯤ ꯃꯣꯏꯅ ꯃꯣꯏꯅ ꯄꯩꯁꯥꯗꯨ ꯄꯤꯔꯅꯤ ꯍꯥꯏꯕꯅꯤꯅꯅꯤ ꯆꯥꯝꯔꯤ ꯆꯥꯝꯕꯤꯗꯣ ꯃꯣꯏꯅ ꯄꯤꯔꯅꯤ ꯍꯥꯏꯕꯅꯤꯅꯅꯦ
ꯎꯝ
ꯈꯣꯏꯗꯥꯗꯣ ꯃꯤ ꯂꯝꯕꯤꯗꯣ ꯃꯤꯅꯤꯠ ꯃꯥꯄꯜ ꯈꯛꯇꯅꯤ ꯍꯥꯏꯌꯦꯕꯀꯣ
ꯎꯝ
ꯃꯤꯅꯠ ꯃꯥꯄꯜ ꯈꯛꯀꯤ ꯂꯝꯕꯤꯅꯤ ꯑꯗꯣ ꯁꯥꯏꯀꯜ ꯁꯥꯏꯀꯜ ꯑ ꯑꯃꯈꯛ ꯑꯝ ꯑꯗꯨꯣ ꯃꯥꯅ ꯍꯥꯏꯕ ꯃꯣꯏꯒꯤ ꯆ ꯃꯣꯏ ꯑꯥꯗꯒꯤ ꯆꯥꯝꯃꯔꯤ ꯆꯥꯝꯃꯔꯤ ꯅꯨꯡꯇꯤ ꯈꯨꯗꯤꯡꯒꯤ ꯄꯤꯕ ꯄꯩꯁꯥꯗꯣ ꯑꯗꯨꯗꯨ ꯇꯨꯡꯁꯜꯂꯅꯤ ꯑꯗꯨꯒ ꯁꯥꯏꯀꯜ ꯂꯩꯔꯒ ꯆꯠ ꯇꯔꯒ ꯆꯇꯀꯥꯅꯦꯌꯦ ꯫
ꯐꯔꯦꯅꯦ ꯑꯗꯨꯅ ꯅꯥꯠꯇꯔ
ꯑꯁ ꯁꯥꯏꯀꯜ ꯍꯥꯏꯗꯤ ꯕꯦꯇ꯭ꯔꯤꯒꯤ ꯂꯩꯕꯅꯦꯕ ꯑꯃꯈꯛ ꯈꯣꯡꯅ ꯄꯦꯗꯜ ꯆꯠꯇꯕꯤꯗ ꯑꯗꯨꯝ ꯐꯝꯃꯒ ꯕꯦꯇ꯭ꯔꯤꯅ ꯆꯦꯟꯕꯃ ꯂꯩꯕꯅꯦꯕ
ꯎꯝ
ꯑꯗꯨ ꯑꯗꯨ ꯂꯩꯅꯦ ꯂꯨꯄꯥ ꯂꯤꯁꯤꯡ ꯇꯔꯥꯃꯨꯛ ꯄꯤꯔꯝꯒꯅꯤ ꯑꯝ ꯂꯩꯔꯅꯤ ꯑꯗꯨꯒ ꯆꯠꯀꯅꯤ ꯑꯗꯨꯒ ꯆꯥꯕꯤ ꯆꯥꯝꯕꯤ ꯂꯧꯔꯒ ꯃꯣꯏꯗꯒꯤ꯫
ꯑꯗꯣ ꯑꯃꯒꯅꯣꯗꯣ ꯎꯝ ꯑ ꯑꯣ ꯀꯩꯅꯣꯗ ꯑꯃ ꯅꯣꯏꯗꯗꯥ ꯑꯍꯟ ꯈꯔꯗ ꯌꯥꯏꯃꯒꯗꯣ ꯄꯨꯟꯅ ꯇꯧꯃꯤꯟꯅꯔꯒꯦ ꯐꯒꯗꯕꯅꯤꯀꯣ
ꯑꯥ ꯑꯗꯣ ꯍꯣꯏ ꯄꯨꯔꯥ ꯇꯧꯕꯤꯔꯗꯤ ꯀꯥꯏꯗꯅ ꯅꯨꯡꯉꯥꯏꯔꯤ ꯊꯕꯛ ꯃꯇꯦꯡ ꯄꯥꯡꯁꯤꯟꯃꯤꯟꯅꯕꯗ ꯃꯆꯤꯟ ꯃꯅꯥꯎ ꯃꯆꯤꯟ ꯃꯅꯥꯎ ꯑꯃꯨꯛꯇ ꯁꯨꯃꯤꯟꯅꯕꯒ ꯑꯇꯣꯞꯄ ꯃꯤ ꯑꯃꯒ ꯁꯨꯃꯤꯟꯅꯕꯒ ꯃꯥꯟꯅꯔꯣꯏꯗꯅ ꯍꯥꯏꯗꯤ ꯑ ꯗꯥꯁꯦ ꯇꯧꯔ ꯗꯥꯁꯦ ꯇꯧꯔꯣ ꯅꯅꯥꯎꯁꯤ ꯇꯧꯔꯣ ꯑꯗꯩ ꯅꯥꯎꯁꯤ ꯄꯥꯏꯔꯣ ꯗꯥ ꯁꯤ ꯇꯧꯔꯣ ꯑꯗꯨꯒ ꯁꯨꯝ ꯇꯧꯕ ꯑꯣꯏꯔꯒ ꯗꯥꯅ ꯏ ꯇꯅ ꯏꯦ ꯌꯥꯗ꯭ꯔꯦ ꯋꯥꯔꯦ ꯈꯜꯂꯣ ꯑ ꯍꯥꯏꯗꯤ ꯑꯗꯨꯝ ꯃꯅꯥꯎ ꯅꯤꯄꯥꯗꯅ ꯈꯪꯗꯣꯏꯅꯤꯗꯅ ꯍꯣꯏ ꯃꯍꯨꯠ ꯁꯤꯟꯕꯤꯕ ꯌꯥꯏꯗꯅ ꯑꯗꯨꯒ ꯅꯣꯡꯃꯅꯟꯗꯥ ꯃꯁꯥ ꯅꯨꯡꯉꯥꯏꯇ꯭ꯔꯗꯤ ꯎꯝ ꯀꯩꯅꯣ ꯅꯃꯨꯗꯥ ꯌꯥꯏꯃꯅ ꯑꯃꯨꯛ ꯁꯨꯕꯤꯕꯗꯣ ꯈꯪꯗꯣꯏꯅꯦꯕ ꯍꯥꯏꯗꯤ ꯑꯩ ꯌꯥꯝꯕꯁꯦ ꯃꯁꯥ ꯅꯨꯡꯉꯥꯏꯇ꯭ꯔ ꯃꯥꯜꯂꯦꯅ ꯑꯣ ꯃꯤꯏꯇꯥꯔꯗꯤ ꯎ ꯑꯩꯅ ꯌꯥꯝ ꯁꯨꯕ ꯃꯥꯅ ꯌꯥꯝ ꯁꯨꯕ ꯍꯥꯏ ꯇꯥꯅꯅ ꯂꯩꯗꯣꯏꯅꯤꯗꯅ
ꯑ ꯑꯗꯨꯅ
ꯑꯗꯨꯅ
ꯊꯕꯛꯇꯣ ꯑꯩꯗꯤ ꯑꯃꯠꯇꯗ ꯑꯗꯨꯝ ꯇꯧꯍꯟꯅꯤꯡꯉꯦ ꯍꯥꯏꯕ ꯍꯥꯏꯗꯤ ꯄꯨꯟꯅ ꯇꯧꯍꯟꯅꯤꯡꯉꯦꯕ ꯅꯨꯡꯉꯥꯏꯇꯦ ꯍꯥꯏꯕ ꯑꯗꯨꯝ ꯍꯥꯏꯗꯤ ꯑꯅꯤꯃꯛ ꯊꯕꯛ ꯐꯪꯉꯦ ꯑꯗꯨꯕꯨꯗꯤ ꯍꯔꯥꯎꯋꯦꯕꯀꯣ ꯑꯗ ꯍꯥꯏꯗꯤ ꯇꯧꯃꯤꯟꯅꯗꯕꯗꯣ ꯊꯕꯛ ꯇꯧꯃꯤꯟꯅꯗꯕꯗꯣ ꯑꯗꯨꯒꯤ ꯍꯥꯏꯗꯤ ꯈꯤꯇꯪ ꯅꯨꯡꯉꯥꯏꯇꯕ ꯐꯥꯎꯕꯗꯣ ꯑꯗꯨ ꯐꯥꯎꯋꯦꯕ ꯑꯗꯨꯝ ꯍꯥꯏꯗꯤ ꯄꯨꯟꯍꯟꯅꯤꯡꯕꯗꯣ ꯈꯪꯕ ꯑꯗꯨ
ꯍꯣꯏ ꯑꯗꯨ ꯑꯗꯣ ꯎꯝ ꯃꯊꯪꯒꯤꯗ ꯈꯪꯒꯅꯤ ꯃꯊꯪꯒꯤꯗꯨꯅꯦ ꯑꯃꯨꯛꯀ ꯑꯃꯨꯛ ꯊꯕꯛ ꯁꯤ ꯄꯔꯠꯇꯒꯅ ꯇꯣ ꯂꯣ ꯆ ꯁꯦꯂꯔꯤ ꯆꯦꯟꯖ ꯑꯣꯏꯔꯛꯇꯣꯏꯅꯦꯕ ꯁꯦꯂꯔꯤꯁꯦ ꯑꯗꯨꯝ ꯐꯤꯛꯁ ꯂꯩꯇꯦꯕ ꯁꯦꯂꯔꯤꯁꯦ ꯑꯃꯨꯛ ꯍꯦꯟꯒꯠꯂꯛꯇꯣꯏꯅꯦꯕ ꯑꯗꯨꯝ ꯇꯧꯔ ꯇꯧꯔꯒ ꯑꯗꯣ ꯑꯗꯨꯗꯒꯤ ꯊꯕꯛ ꯀꯧꯕ ꯃꯇꯥꯡ ꯂꯥꯛꯀꯅꯤꯅ ꯑꯗꯨꯗꯨꯒ ꯁꯦꯂꯔꯤ ꯑꯌꯥꯝꯕ ꯃꯐꯝꯗꯨꯒ ꯆꯠ
ꯎꯝ ꯑꯗꯣ ꯑꯍꯟꯉ ꯃꯐꯝꯗꯨꯅ ꯁꯦꯂꯔꯤ ꯍꯥꯏꯗꯤ ꯌꯥꯝꯅ ꯆꯥꯎꯅ ꯍꯥꯏꯗꯤ ꯊꯕꯛ ꯀꯧꯔꯦꯅ ꯈꯜꯂꯁꯦꯕꯀꯣ ꯑꯗꯣ ꯍꯥꯏꯗꯤ ꯗꯥꯔꯏꯃꯅ ꯆꯪꯕ ꯃꯇꯝꯗꯗꯤ ꯑꯗꯨꯝ ꯏꯔꯥꯏ ꯏꯔꯥꯏꯅ ꯈꯟꯈꯤꯅꯦꯕ ꯅꯠꯇ꯭ꯔꯥ ꯃꯥꯗꯤ ꯈꯔ ꯍꯩꯁꯤꯡꯕꯅꯤꯅ
ꯃꯥꯗꯤ ꯌꯥꯝ ꯂꯥꯛꯑꯦ ꯈꯟꯈꯤꯔꯦ
ꯎꯝ
ꯃꯥꯗꯤ ꯃꯥ ꯍꯥꯏꯗꯤꯁꯤ ꯂꯩ ꯑ ꯆꯥꯎꯅ ꯃꯥꯗꯤ ꯃꯥꯗꯤ ꯁꯦꯂꯔꯤ ꯑ ꯆꯥꯎꯅ ꯐꯪꯕꯁꯨ ꯌꯥꯏꯑꯕꯀꯣ
ꯎꯝ
ꯃꯥꯗꯤ ꯁꯦꯂꯔꯤꯌꯥ ꯌꯥꯝ ꯆꯥꯎꯅ ꯐꯪꯕ ꯌꯥꯏꯑꯕꯀꯣ ꯃꯥꯅꯅꯦ ꯃꯇꯝ ꯃꯥꯟꯅ ꯊꯕꯛꯇꯣ ꯊꯤꯗꯕ ꯊꯤꯗꯕ ꯍꯥꯏꯗꯤ ꯊꯤꯗꯕ ꯍꯥꯏꯗꯤꯅꯦ ꯃꯇꯝꯗꯣ ꯆꯪꯅ ꯊꯤꯅ ꯂꯩ ꯇꯥꯔꯗꯤ ꯁꯂꯔꯤ ꯑꯌꯥꯝꯕ ꯌꯥꯝꯗꯕ ꯈꯜꯂ ꯂꯩꯇꯥꯥꯔꯗꯤ ꯃꯥ ꯁꯤꯅꯔꯤ ꯂꯤꯁꯤꯡ ꯇꯔꯦꯠ ꯐꯥꯎꯕ ꯐꯪꯕ ꯌꯥꯏꯕ ꯃꯥꯗꯦ
ꯎꯝ
ꯇꯔꯦ ꯍꯥꯏꯁꯦ ꯌꯥꯝꯃ ꯍꯥꯏꯗꯅ
ꯎꯝ ꯀꯩ ꯍꯥꯏꯁꯤꯗꯤ ꯌꯥꯅꯦ
ꯎꯝ
ꯑꯁꯣꯟ ꯑꯁꯣꯟꯒꯤ ꯄꯩꯁꯥꯗꯣ ꯑꯣꯟꯊꯣꯛꯑꯗꯤ ꯌꯥꯝ ꯌꯥꯝꯗꯣꯏꯅꯦꯕ ꯅꯠꯇ꯭ꯔꯥ
ꯑ ꯊꯔꯥ ꯊꯂꯤꯥ
ꯃꯔꯤꯗ ꯂꯥꯛ ꯑꯃꯒ ꯀꯌꯥꯅꯣꯝ ꯑꯣꯏ ꯍꯥꯏꯗꯥꯏꯅꯦ
ꯃꯔꯤꯗ ꯂꯥꯛ ꯇꯔꯦꯠ ꯍꯥꯏꯁꯦ ꯇꯔꯦꯠ ꯍꯥꯏꯁꯦ ꯇꯔꯦꯠ ꯍꯥꯏꯁꯦ
ꯑꯅꯤ ꯑꯗꯥꯏꯃꯨꯛ ꯑꯣꯏꯔꯛꯑꯅꯤꯌꯦ
ꯎꯝ ꯑꯅꯤ ꯑꯗꯥꯋꯥꯏꯃꯨꯛ ꯑꯣꯏꯔꯅꯤ
ꯎꯝ
ꯑꯗꯨ ꯇꯔꯦꯠ ꯇꯔꯦꯠ ꯍꯥꯏꯁꯦ ꯑꯗꯨꯏ ꯃꯊꯛꯇ ꯑꯃꯨꯛ ꯑꯣ ꯃꯌꯥꯝ ꯂꯥꯛꯇꯣꯏꯅꯤꯗ ꯍꯥꯏꯗꯤ ꯐꯥꯏꯚ ꯄꯥꯔꯁꯦꯟ ꯈꯥꯏꯕ ꯑꯗꯨ ꯑꯗꯥ ꯈꯥꯏꯕ ꯍꯥꯏꯅ ꯇꯔꯦꯠꯃꯨꯛ ꯑꯣꯏꯕ ꯍꯥꯏꯁꯦ ꯌꯥꯝꯃꯦꯕ
ꯏꯁ ꯁꯤꯗꯤ ꯌꯥꯝꯅ ꯍꯥꯏꯗꯤ ꯀꯥꯟꯅ꯭ꯔꯕ ꯍꯥꯏꯗꯤ ꯍꯥꯟꯅ ꯊꯕꯛ ꯇꯧꯔꯝꯕ ꯃꯐꯝꯗꯨꯗꯒꯤꯅꯦ ꯍꯥꯏꯗꯤ ꯍꯦꯟꯅ ꯍꯦꯟꯅ ꯀꯥꯟꯅꯕ ꯑꯃ ꯑꯣꯏꯕ꯭ꯔꯥꯕ ꯍꯧꯖꯤꯛꯁꯦ
ꯀꯥꯟꯅꯕ ꯍꯥꯏꯕꯕꯨ ꯑ ꯋꯔꯛ ꯇꯥꯏꯝ ꯌꯥꯝꯅ ꯂꯤꯛꯑꯦ ꯍꯧꯖꯤꯛꯇꯤ ꯄꯨꯡ ꯇꯔꯥꯗꯪ ꯁꯨꯍꯜꯂꯦ ꯍꯥꯟꯅꯗꯤ ꯄꯨꯡ ꯇꯔꯥꯍꯨꯝꯗꯣꯏꯃꯨꯛ ꯁꯨꯍꯜꯂꯤ
ꯎꯝ
ꯍꯥꯟꯅꯗꯤ ꯍꯣꯂꯤꯗꯦ ꯄꯤꯔꯝꯗꯦ ꯄꯩꯁꯥ ꯀꯛꯏ ꯍꯣꯂꯤꯗꯦ ꯍꯧꯖꯤꯛꯇꯤ ꯍꯣꯂꯤꯗꯦ ꯃꯁꯥꯒꯤ ꯄꯤ
ꯎꯝ ꯑꯗꯨ ꯄꯩꯁꯥꯁꯨ ꯌꯥꯝꯕ꯭ꯔꯕ ꯍꯥꯏꯗꯤ ꯄꯩꯁꯥꯁꯨꯅꯦ ꯍꯥꯟꯅꯗꯒꯤ ꯍꯦꯟꯅ ꯌꯥꯝꯅ ꯐꯪꯉꯤꯔꯥꯕ ꯍꯧꯖꯤꯛꯅ
ꯎꯝ
ꯍꯥꯟꯅꯗꯒꯤ ꯍꯧꯖꯤꯛꯅ ꯑ ꯌꯥꯝꯅ ꯕꯨꯗꯤ ꯌꯥꯝꯅ ꯌꯥꯝꯅꯕꯨꯗꯤ ꯐꯪꯕ ꯍꯥꯏꯔꯒꯅꯦ ꯍꯥꯏꯗꯤ ꯍꯥꯟꯅꯅ ꯍꯥꯟꯅꯅ ꯍꯥꯟꯅꯅ ꯔꯦꯟꯒꯤ ꯃꯣꯏꯅ ꯃꯁꯥꯟꯅ ꯃꯄꯨꯅ ꯄꯤꯍꯜꯂꯝꯃꯤꯗꯅ ꯆꯠꯊꯣꯛ ꯆꯠꯁꯤꯟꯒꯤꯁꯨ ꯒꯥꯔꯤ ꯑꯃ ꯊꯝꯃꯝꯃꯤ ꯑꯗꯒꯤ ꯍꯥꯏ ꯗꯤ ꯗ꯭ꯔꯥꯏꯚꯔꯁꯨ ꯊꯃꯃꯤꯗꯅ ꯍꯧ ꯖꯤꯛꯅꯕꯨ ꯆꯠꯊꯣꯛ ꯆꯠꯁꯤꯟꯒꯤ ꯗ꯭ꯔꯥꯏꯕꯔ ꯊꯝꯗ꯭ꯔꯦ ꯒꯥꯔꯤ ꯂꯩꯇ꯭ꯔꯦ ꯃꯁꯥꯅ ꯂꯣꯏ ꯇꯧꯖꯔꯅꯤ ꯄꯩꯁꯥ ꯄꯤ ꯍꯥꯏꯕꯩ ꯋꯥꯇꯅꯦꯕ
ꯎꯝ
ꯑꯗꯣ ꯑꯗꯣ ꯍꯥꯟꯅꯅ ꯊꯕꯛꯇꯣ ꯄꯨꯡ ꯑꯍꯨꯝ ꯄꯨꯡ ꯇꯔꯥꯍꯨꯝꯗꯣꯏ ꯁꯨꯍꯜꯂꯝꯕ ꯑꯗꯒꯤ ꯃꯁꯥ ꯅꯥꯔꯁꯨ ꯁꯦꯂꯔꯤ ꯀꯛꯄ ꯑꯗꯨꯗꯨꯅ ꯄꯩꯁꯥꯗꯣ ꯄꯩꯁꯥꯗꯣ ꯍꯥꯏꯗꯤ ꯆꯥꯕ ꯊꯛꯄ ꯇꯧꯈ꯭ꯔ ꯃꯇꯝꯗ ꯃꯣꯕꯥꯏꯅꯤ ꯄꯨꯜꯂꯒ ꯂꯥꯛ ꯑꯃ ꯂꯤꯁꯤꯡ ꯀꯨꯟ ꯗꯨꯃꯥꯏꯇꯪ ꯂꯦꯝꯃꯦꯕ
ꯎꯝ
ꯍꯧꯖꯤꯛꯇꯤ ꯃꯤ ꯑꯃꯅ ꯂꯥꯛ ꯑꯃ ꯂꯤꯁꯤꯡ ꯀꯨꯟ ꯂꯦꯝꯃꯦꯕ
ꯑꯣ ꯃꯤ ꯑꯃꯅ
ꯎꯝ
ꯑꯗꯨꯗꯤ ꯃꯣꯏ ꯑꯅꯤꯒꯤ ꯄꯨꯟꯖꯜꯂꯛꯑꯗꯤ ꯑꯗꯨꯝ ꯂꯥꯛ ꯑꯅꯤ ꯃꯈꯥꯏꯃꯨꯛꯇꯤ ꯑꯗꯨꯝ ꯂꯦꯝꯃꯅꯤꯕ ꯅꯠꯇ꯭ꯔꯥ
ꯎꯝ ꯑꯅꯤ ꯃꯈꯥꯏ ꯃꯨꯛꯗꯤ ꯂꯦꯝꯃꯅꯤ ꯑꯗꯣ ꯑꯗꯣ ꯈꯪꯗꯦ ꯃꯣꯏ ꯃꯣꯏ ꯖꯤꯝ ꯀꯩꯀꯥꯒ ꯆꯠꯈꯠꯂꯛꯑꯗꯤ ꯑꯃꯨꯛꯀ ꯑꯃꯨꯛ ꯂꯣꯏꯗꯣꯏꯅꯤꯗ
ꯍꯣꯏꯗ ꯑꯗꯨꯗꯤ ꯃꯣꯏꯗꯤ ꯂꯩꯔꯦꯗ ꯅꯠꯇ꯭ꯔꯥ ꯍꯥꯏꯗꯤ
ꯌꯥꯝ ꯂꯤꯛꯑꯕꯗ ꯌꯨꯝꯗ ꯂꯥꯛꯑ ꯃꯈꯥꯏꯗꯤ ꯊꯥꯔꯛꯄ ꯉꯝꯃꯤ
ꯎꯝ
ꯑꯗꯨ ꯊꯥꯗꯤ ꯊꯥꯔꯛꯑꯣꯏ ꯍꯥꯏꯗꯤ ꯄꯩꯁꯥ ꯍꯥꯏꯁꯤ ꯌꯨꯝꯗ ꯊꯥꯖꯤꯜꯂꯗꯤ ꯑꯗꯨꯝ ꯂꯣꯏꯁꯤꯟꯗꯣꯏꯅꯤ
ꯃꯥꯅꯦ ꯍꯥꯏꯗꯤ ꯌꯨꯝꯗ ꯍꯥꯏꯗꯤ ꯈꯪꯗ꯭ꯔꯦ ꯀꯃꯥꯏꯅ ꯍꯥꯏꯗꯣꯏꯅꯣ ꯍꯥꯏꯗꯤ ꯌꯨꯝꯒꯤꯁꯨ ꯑꯗꯨꯝ ꯍꯥꯏꯗꯤ ꯑꯋꯥꯠꯄꯁꯦ ꯑꯗꯨꯝ ꯎꯔꯛꯀꯅꯦꯕ ꯅꯠꯇ꯭ꯔꯥ ꯑꯋꯥꯠꯄꯁꯦ ꯎꯔꯕꯅꯤꯅ ꯑꯗꯨꯝ ꯇꯧꯅꯤꯡꯕ ꯐꯥꯎꯔꯛꯀꯅꯦꯕ ꯃꯃꯥꯍꯣꯏ ꯕꯥꯍꯣꯏꯁꯨ ꯑꯗꯨꯅ ꯑꯗꯨꯒꯤꯅꯦꯕ
ꯎꯝ
ꯑꯗꯨꯒꯤ ꯅꯣꯏꯗꯥꯡꯅ ꯈꯪꯕ ꯑꯃꯨꯛ ꯑꯗꯨꯒꯨꯝꯕꯗꯨꯗꯨꯅ ꯃꯣꯏꯅꯗꯨꯗ ꯍꯥꯏꯗꯤ ꯄꯩꯁꯥꯗꯨꯣ ꯇꯨꯡꯁꯤꯜꯂ ꯊꯝꯃꯒ ꯈꯔ ꯈꯔ ꯌꯥꯝꯗꯦꯗ ꯊꯥꯔꯛꯑꯒ ꯃꯣꯏꯅ ꯈꯜꯂꯤꯁꯦ ꯍꯥꯏꯗꯤ ꯄꯨꯊꯣꯛꯄꯗꯨꯗ ꯃꯣꯏꯅ ꯌꯥꯝꯅ ꯄꯨꯊꯣꯛꯆꯒꯦꯅ ꯈꯟꯕꯅꯦꯕ
ꯍꯣꯏ ꯗꯋꯥꯏ ꯑꯗꯨ ꯍꯔꯒꯗꯤ ꯄꯩꯁꯥꯒꯗꯤ ꯃꯣꯏ
ꯄꯩꯁꯥꯗꯤ ꯐꯖꯅ ꯑꯩ ꯇꯨꯡꯁꯟꯅꯅꯕꯗꯤ ꯍꯣꯠꯅꯖꯕꯅꯦ ꯃꯣꯏ
ꯑꯩꯁꯨ ꯑꯗꯨꯃꯥꯏꯅꯕꯨ ꯑꯣꯏꯅ ꯊꯕꯛ ꯇꯧꯈ꯭ꯔꯁꯤꯔ ꯈꯪꯗꯦꯗ
ꯃꯣꯏ ꯁꯦꯂꯔꯤꯁꯦ ꯆꯥꯎꯗ꯭ꯔꯥꯍꯥꯏꯕ ꯍꯥꯏꯗꯤ
ꯑꯗ
ꯑꯔꯃꯤ ꯀꯦꯞꯇꯦꯟ ꯐꯥꯎꯗ ꯂꯥꯛꯈ ꯑꯃ ꯃꯈꯥꯏ ꯑꯅꯤ ꯑꯗꯨꯃꯥꯏ ꯆꯥꯏ ꯍꯥꯏ ꯃꯣꯏ ꯃꯣꯏꯁꯤ ꯖꯔ ꯖꯔ ꯖꯔꯖꯔ ꯀꯥꯈꯠꯂꯛꯑꯁꯨ ꯂꯩꯛꯔꯤꯁꯦ ꯑꯗꯣ ꯃꯊꯪ ꯑꯃꯨꯛꯀ ꯑꯃꯨꯛ ꯊꯕꯛ ꯈꯜꯂꯛꯄ ꯋꯥꯥꯟꯗꯅꯦ ꯁꯤꯗꯏ ꯃꯣꯏ ꯑꯅꯤ ꯍꯦꯟꯗꯣꯏꯅꯦ ꯂꯥꯛ ꯑꯅꯤ ꯍꯦꯟꯗꯣꯏꯅꯦ ꯃꯊꯪꯒꯤꯗ
ꯍꯣꯏ ꯑꯦꯛꯁꯄꯤꯔꯤꯌꯦꯟꯁ ꯃꯌꯥꯝ ꯂꯩꯔꯛꯄꯩꯅꯦ ꯑꯗꯨꯗꯤ ꯍꯥꯏꯗꯤ ꯑꯅꯤ
ꯎꯝ
ꯀꯝꯄꯦꯅꯤꯗꯣ ꯑꯅꯤꯒꯨꯝꯕꯗ ꯆꯪꯉꯛꯑꯦꯗꯅ ꯑꯗꯨꯒꯤꯅꯦꯕ ꯍꯥꯏꯗꯤ ꯁꯠ ꯁꯠ ꯄꯥꯝꯅꯕ ꯃꯤꯅ ꯄꯥꯝꯕꯗꯣ ꯑꯣꯏꯗꯣꯏꯅꯦ ꯍꯥꯏꯕ
ꯎꯝ ꯃꯊꯪꯒꯤꯗ ꯑꯃꯨꯛ ꯁꯦꯂꯔꯤ ꯆꯥ ꯑꯗꯨꯅ ꯒꯇꯁꯦ ꯌꯦꯡ ꯃꯥ ꯀꯥꯊꯣꯛ ꯃꯥ ꯑ ꯑ ꯃꯥ ꯍꯥꯏꯗꯤ
ꯎꯝ ꯍꯨꯝ
ꯀꯩꯅꯣ
ꯍꯥꯏꯔꯣ ꯍꯥꯏꯔꯣ ꯇꯥꯏ
ꯗꯤ ꯑꯍꯥꯟꯕꯗ ꯑꯩꯈꯣꯏ ꯗꯥꯅ ꯊꯕꯛꯇꯣ ꯐꯪꯅꯤ ꯐꯪꯉꯣꯏ ꯈꯟꯗ ꯑꯗꯨ ꯃꯥꯅ ꯃꯣꯏ ꯍꯥꯏꯗꯤ ꯗꯥꯒ ꯃꯥꯒ ꯂꯩꯕ ꯌꯥꯅꯕꯩꯅꯦꯅ ꯑꯐꯪꯕ ꯑꯃ ꯆꯪꯖꯜꯂꯤꯅꯦꯕ
ꯑꯥ ꯑꯣ ꯑꯗꯨꯗꯒꯤ ꯁꯨꯝ ꯀꯥꯟꯅꯔꯛꯈꯤꯕꯅꯦꯕ ꯑꯗꯨꯗꯩ ꯁꯨꯝ ꯍꯥꯏꯗꯤ ꯃꯄꯥꯟꯗ ꯁꯨꯝ ꯊꯣꯛꯂꯛꯑꯕꯅꯤꯅ ꯑꯃ ꯇꯧꯔꯛꯑꯕꯅꯤꯅ ꯁꯤꯡꯕꯗꯣ ꯍꯦꯟꯒꯠꯂꯛꯑꯦꯗꯅ
ꯑꯩꯅ ꯍꯥꯏꯕꯗꯤ ꯑꯗꯨꯒꯤ ꯍꯥꯏꯕ ꯅꯠꯇꯦꯕ ꯍꯟꯗꯛꯀꯤꯗꯣ ꯍꯥꯏꯕ
ꯑꯣ ꯍꯟꯗꯛꯀꯤꯁꯦ ꯑꯐꯪꯕ ꯑꯝꯇ ꯆꯪꯁꯤꯜꯂꯤꯅꯦꯕ ꯅꯠꯇ꯭ꯔꯥ
ꯎꯝ ꯃꯥꯏꯗꯤ ꯇꯂꯣꯞ ꯃꯥꯏꯗꯤ ꯁꯦꯂꯔꯤ ꯌꯥꯝꯗꯦꯕ ꯟ꯫ꯗꯥꯕꯨꯅ ꯍꯦꯜꯂꯦꯕ ꯇꯁꯦꯡ ꯇꯁꯦꯡꯅ ꯍꯥꯏꯔꯒꯗꯤ ꯗꯥꯒꯨꯇꯨꯅ ꯍꯦꯟꯕꯝꯗꯤ ꯊꯨꯏꯗꯅ
ꯎꯝ
ꯑ ꯑꯗꯅꯦ ꯑꯗꯨꯅ ꯀꯂꯤꯅꯣ ꯈꯗ꯭ꯔꯗꯏ
ꯑꯗꯨꯕꯨꯗꯤ ꯍꯥꯏꯗꯤ ꯃꯥ ꯆꯥꯗ꯭ꯔꯤꯌꯦ ꯍꯥꯏꯗꯤ ꯅꯣꯏ ꯗꯥ ꯌꯥꯏꯃꯗꯨꯅꯅꯦ ꯑꯗꯨꯝ ꯍꯦꯟꯒꯠꯂꯛ ꯇꯣꯂꯣꯞꯇ ꯑꯗꯨꯝ ꯍꯦꯜꯂꯛꯄꯁꯨ ꯌꯥꯏꯗꯣ ꯅꯠꯇ꯭ꯔꯥ
ꯍꯂꯛꯒꯅꯤ ꯑꯗꯨꯝꯥꯏ ꯊꯛꯗꯧꯔꯒꯦ ꯐꯦꯃꯤꯂꯤ ꯍꯂꯒꯅꯤ
ꯎꯝ
ꯑꯗꯨꯣ ꯍꯦꯟꯅꯁꯨ ꯍꯥꯏꯔꯛꯑꯣꯏꯕ
ꯍꯥꯏꯔꯛꯑꯣꯏꯕ ꯃꯥ ꯁꯤꯡꯒꯔꯦꯕ ꯅꯠꯇ꯭ꯔꯥ ꯍꯟꯗꯛꯇꯤ
ꯌꯥꯝꯅ ꯁꯤꯡ ꯍꯥꯏꯔꯛꯑꯣꯏꯗꯣꯏꯅꯦ
ꯑꯗꯣ
ꯅꯪꯒꯤꯁꯨ ꯈꯔꯗꯤ ꯌꯥꯝ ꯌꯥꯝ ꯈꯥꯏꯔꯛꯑꯣ ꯍꯥꯏꯌꯨ ꯀꯩꯅꯣ ꯃꯣꯏꯕꯥꯅꯤꯗꯩ ꯃꯣꯏꯕꯥꯅꯤꯗꯩ ꯅꯪꯒꯤ ꯅꯨꯨꯄꯥ ꯍꯥꯏꯗꯤ ꯃꯣꯏꯒꯤ ꯄꯩꯁꯥꯗ ꯂꯨꯄꯥ ꯀꯨꯟꯊ꯭ꯔꯥ ꯃꯨꯛꯇꯪ ꯊꯥꯔꯇꯤ ꯐꯤꯐꯇꯤ ꯃꯨꯛꯇꯪ ꯈꯥꯏꯔꯛꯑꯣ ꯍꯥꯏꯔꯨ ꯀꯩꯅꯣ ꯑꯁ ꯊꯥꯔꯇꯤ ꯐꯤꯐꯇꯤꯗꯤ ꯌꯥꯝꯃꯟꯗꯦꯍꯦ ꯅꯪꯁꯨ ꯍꯟꯗ꯭ꯔꯦꯠꯀꯨꯝꯕ ꯈꯥꯏꯔꯛꯑꯣ ꯍꯥꯏꯌꯨ ꯂꯨꯄꯥ ꯆꯥꯝꯃ ꯆꯅꯤꯒꯨꯝꯕꯇꯪ ꯈꯥꯏꯔꯛꯑꯣꯌꯣ ꯃꯣꯏ ꯄꯩꯁꯥꯗꯨꯗꯒꯤ
ꯑꯗꯨ ꯈꯥꯏꯔꯛꯑꯗꯤ ꯂꯥꯏꯔꯦ ꯅꯪ ꯍꯥꯏꯗꯤ ꯑꯇꯣꯞꯄ ꯇꯧꯕ ꯌꯥꯗ꯭ꯔꯁꯨ ꯆꯥꯕ ꯊꯛꯄꯅꯤꯅ ꯆꯥꯅꯤꯡ ꯆꯅꯤꯡꯕ ꯆꯥꯔ ꯂꯩ
ꯍꯥꯥꯟꯅꯗꯤ ꯍꯥꯥꯟꯅꯗꯤ ꯍꯥꯥꯟꯅꯗꯤꯀꯣ